ꯍꯜꯂꯣ ꯑꯣ ꯇꯥꯏ ꯇꯥꯏ ꯑ ꯇꯥꯏꯌꯦꯕꯕꯤꯃ
ꯀꯔꯤ ꯇꯧꯔꯝꯃꯤꯅꯣ ꯎ ꯍꯧꯖꯤꯛꯀꯥꯟꯁꯤꯕꯨ ꯅꯨꯡꯁꯥꯒ ꯁꯥꯕꯁꯤꯗ ꯀꯃꯥꯏ ꯀꯃꯥꯏꯅ ꯇꯧꯔꯤꯒꯦ
ꯈꯥꯡꯗ ꯅꯨꯡꯁꯥꯒ ꯁꯥꯕꯁꯤꯗ ꯃꯇꯝ ꯂꯦꯟꯕꯁꯨ ꯌꯥꯝꯅ ꯋꯥꯔꯦ
ꯈꯪꯗ ꯁꯨꯝ ꯐꯤ ꯂꯣꯟꯁꯥ ꯇꯧꯔꯒ ꯐꯤ ꯂꯣꯜꯂꯒ ꯁꯨꯝ ꯂꯩꯔꯤꯅꯤ
ꯎꯝ ꯀꯩꯀꯩ ꯐꯤ ꯁꯥꯔꯤꯒꯦ ꯑꯦ ꯑꯩꯈꯣꯏꯗꯤ
ꯐꯅꯦꯛ ꯑꯍꯛꯄ ꯑꯗꯨꯃꯥꯏꯅ ꯈꯔ ꯍꯛꯑꯦ ꯁꯥꯏꯌ‌ꯦ
ꯎꯝ ꯑꯩꯈꯣꯏꯁꯨ ꯑꯩꯈꯣꯏꯁꯨ ꯐꯨꯔꯤꯠ ꯅꯞꯄꯤ ꯈꯣꯠꯄꯤ ꯅꯨꯄꯤꯒꯤ ꯐꯨꯔꯤꯠ ꯇꯣꯞ ꯕ꯭ꯂꯥꯎꯁ ꯂꯩꯁꯤꯡꯗꯣ ꯂꯩꯇꯦꯡ ꯍꯥꯞꯆꯤꯟꯕꯗꯣ ꯑꯗꯨꯗꯣ ꯅꯞꯇꯅ ꯈꯣꯠꯇꯅ ꯈꯔ ꯇꯧꯕ ꯁꯤꯡꯖꯨ ꯃꯥꯏꯁꯨꯒ ꯁꯥꯟꯅꯕ ꯅꯨꯡꯊꯤꯟ ꯍꯩꯅꯧ ꯃꯇꯝꯅꯤꯅ ꯍꯩꯅꯧ ꯔ ꯆꯥꯛ ꯑꯗꯨꯃꯥꯏꯅ ꯇꯧꯔꯒ ꯁꯨꯝ ꯂꯩꯌꯦ
ꯑꯣ ꯑꯣ ꯁꯨꯃꯥꯏꯅ ꯇꯧꯔ ꯍꯧꯈꯤꯗꯣꯏꯅꯦꯗꯣꯡꯕꯁꯦ
ꯍꯧꯒꯗꯣꯏꯅꯤ ꯅꯣꯏꯒꯤ ꯏꯆꯤ ꯍꯔꯣꯡꯒꯤꯗꯤ ꯏꯁꯤꯡ ꯃꯥꯏꯁꯤꯡꯁꯦ ꯀꯃꯥꯏꯅ
ꯏꯁꯤꯡ ꯃꯁꯤꯡ ꯇꯣꯇꯤꯁꯦ ꯑꯣ ꯑꯩꯈꯣꯏ ꯇꯣꯇꯤ ꯇꯥꯏꯌꯦ ꯇꯣꯇꯤ ꯅꯨꯡꯇꯤꯗꯤ ꯇꯥꯗꯦ ꯑ ꯀꯩꯅꯣ ꯇꯧꯋꯦ
ꯎ
ꯑ ꯃꯣꯏ ꯇꯥꯒꯗꯕ ꯅꯨꯃꯤꯠ ꯈꯥꯏꯗꯣꯛꯑꯦ ꯅꯨꯃꯤꯠ ꯅꯨꯃꯤꯠ ꯇꯣ ꯌꯨꯝꯖꯠ ꯀꯩꯁꯅꯦ ꯊꯥꯡꯖꯅꯦ ꯅꯤꯡ ꯊꯧꯀꯥꯞ ꯊꯧꯀꯥꯕꯅꯦ ꯇꯧꯔ ꯈꯥꯏꯗꯣꯛꯑꯦ ꯇ ꯇꯨꯇꯤ ꯇꯥꯔꯛꯗꯃꯤ ꯅꯨꯃꯤꯠꯇꯣ ꯍꯞꯇꯥ ꯑꯗ ꯑꯍꯨꯝꯂꯛ ꯑꯍꯨꯝꯂꯛ ꯇꯥꯏꯌꯦ ꯑꯣ ꯅꯣꯏꯒꯤꯗꯤ ꯀꯃꯥꯏꯅ ꯇꯧꯕ
ꯑꯩꯈꯣꯏꯒꯤꯗꯤ ꯀꯩꯅꯣ ꯇꯧꯋꯦ ꯑꯩꯈꯣꯏꯒꯤꯁꯨ ꯍꯟꯗꯛ ꯇꯣꯇꯤ ꯂꯥꯛꯑꯦ ꯇꯣꯇꯤ ꯂꯥꯛꯄꯁꯤꯗ ꯑ ꯀꯨꯏꯗꯤ ꯀꯨꯏꯗ꯭ꯔꯤ ꯀꯨꯏꯗ꯭ꯔꯤ ꯍꯥꯏꯁꯦ ꯈꯔꯕꯨꯗꯤ ꯀꯨꯏꯔꯦꯕꯀꯣ ꯑꯗ ꯀꯩꯅꯣ ꯇꯧꯔꯒ ꯑ ꯍꯥꯟꯅꯗꯤ ꯍꯦꯛꯇ ꯇꯣꯇꯤ ꯄꯨꯁꯟꯅꯈꯤꯕꯗꯒꯤ ꯅꯟ ꯏꯁꯇꯣꯞꯇ ꯅꯨꯡꯇꯤ ꯅꯨꯃꯤꯠ ꯈꯨꯗꯤꯡꯒꯤꯒ ꯍꯦꯛꯇ ꯇꯝꯅꯥꯏꯗꯤꯦ ꯄꯪ ꯊꯥꯗ ꯊꯥꯔꯛꯑꯦ ꯄꯪꯌꯥꯗ ꯌꯥꯅ ꯏꯁꯤꯡꯒꯁꯦ ꯄꯨꯔꯥ ꯂꯦꯝꯅ ꯃꯥꯡꯉꯦ ꯑꯗꯨꯗꯥꯏ ꯁꯤꯖꯤꯟꯅꯔꯝꯃꯦ ꯑꯗꯩꯗꯤ ꯈꯜꯂꯕꯗꯩꯗꯤ ꯀꯩꯅꯣ ꯇꯧꯔꯦ ꯃꯣꯏ ꯂꯤꯛ ꯂꯤꯛꯅ ꯅꯨꯃꯤꯠ ꯈꯥꯏꯗꯣꯛꯑ ꯑꯃꯨꯛ ꯊꯥꯔꯛꯑꯦ ꯅꯨꯃꯤꯠ ꯈꯥꯏꯗꯣꯛ ꯊꯥꯔꯝꯃꯦ ꯑꯗꯩ ꯍꯧꯖꯤꯛꯁꯤꯅ ꯑꯃꯨꯛ ꯃꯩꯒꯤ ꯑꯗꯨꯃꯥꯏꯅ ꯏꯁꯤꯡꯁꯤꯗ ꯃꯣꯏꯒꯤ ꯄ꯭ꯔꯤꯄꯦꯗ ꯃꯤꯇꯔ ꯍꯥꯏꯕ꯭ꯔꯥ ꯄꯣꯁꯄꯦꯗ ꯃꯤꯇꯔ ꯍꯥꯏꯕ꯭ꯔꯥ ꯑꯃ ꯄꯥꯟꯁꯤꯜꯂꯦ ꯑꯗꯩꯗꯤ ꯃꯣꯏꯗ ꯄꯩꯁꯥ ꯊꯤꯗꯣꯏꯅꯦꯌꯦ ꯑꯗꯣ ꯊꯤꯔꯁꯨ ꯊꯤꯔꯒꯦ ꯀꯩꯅꯣ ꯇꯧꯕꯅꯦ ꯑꯗꯨꯝ ꯎꯝ ꯅꯨꯃꯤꯠ ꯈꯥꯏꯔꯒ ꯊꯥꯔꯛꯑꯦ ꯊꯥꯔꯑꯦ ꯍꯥꯏꯁꯦ ꯑꯗꯨꯝ ꯁꯤꯖꯤꯟꯅꯕꯕꯨꯗꯤ ꯀꯣꯟꯅꯩꯌꯦ ꯑꯗꯨꯣ ꯏꯁꯤꯡꯒꯤꯗꯤ ꯑꯋꯥꯕꯗꯤ ꯀꯌꯥ ꯂꯩꯇ꯭ꯔꯦ
ꯎꯝ
ꯌꯥꯝ ꯋꯥꯔꯝꯃꯦ ꯀꯩꯅꯣꯗꯒꯤ ꯄꯨꯈ꯭ꯔꯤꯁꯤꯗ ꯆꯠ ꯆꯠꯇ ꯑꯩꯈꯣꯏ ꯄꯨꯈ꯭ꯔꯤ ꯑꯆꯧꯕ ꯑꯃ ꯂꯩꯌꯦ ꯂꯩꯀꯥꯏꯒꯤ ꯑꯗꯨꯗꯨꯗ ꯃꯌꯥꯝꯁꯦ ꯏꯁꯤꯡ ꯁꯅꯥꯕꯨꯟ ꯁꯅꯥꯕꯨꯟ ꯊꯦꯂꯥ ꯊꯦꯂ ꯕꯣꯇꯜꯁꯦ ꯁꯥꯏꯀꯜꯁꯦ ꯇꯧꯔꯒ ꯅꯨꯡꯗꯥꯡ ꯋꯥꯏꯔꯝꯒꯤ ꯊꯕꯛ ꯑꯃ ꯑꯣꯏꯅ ꯑꯗꯨꯝ ꯃꯇꯝꯗꯣ ꯀꯩꯅꯣ ꯇꯧꯔꯝꯃꯦ ꯄꯥꯡꯒꯟꯁꯨ ꯋꯥꯕ ꯊꯕꯛꯁꯨ ꯀꯩꯅꯣ ꯇꯧꯕ ꯑꯗꯣ ꯍꯧꯖꯤꯛꯇꯤ ꯐꯥꯔꯦ ꯈꯔ
ꯎꯝ ꯍꯣꯏ ꯃꯣꯏ ꯏꯁꯤꯡ ꯑꯗꯨꯝ ꯆꯥꯡ ꯅꯥꯏꯅ ꯐꯪꯕ ꯅꯠꯇ꯭ꯔꯣ ꯃꯩꯗꯨ ꯑꯗꯨꯝ ꯅꯨꯡꯉꯥꯏꯌꯦꯕ
ꯅꯨꯡꯉꯥꯏ ꯑꯗꯣ ꯍꯟꯗꯛ ꯀꯟꯅ ꯅꯨꯡꯉꯥꯏꯔꯛꯇ꯭ꯔꯦꯅꯦ ꯃꯩꯁꯦ ꯌꯥꯝ ꯅꯨꯡꯉꯥꯏꯔꯝꯃꯦ ꯍꯧꯖꯤꯛ ꯑꯗꯨꯝ ꯄ꯭ꯔꯤꯄꯦꯗ ꯂꯥꯛꯄꯗꯩ ꯑꯗꯨꯝ ꯍꯣꯏ ꯆꯥꯡ ꯅꯥꯏꯅ ꯂꯥꯛꯑꯦ ꯃꯣꯏ ꯃꯃꯨꯠ ꯇꯧꯕ ꯅꯨꯃꯤꯠ ꯂꯥꯛꯇꯧꯕ ꯅꯨꯃꯤꯠꯑ ꯁꯤꯅꯤꯁꯤꯗ ꯑꯗꯨ ꯀꯩꯅꯣ ꯇꯧꯗꯧ ꯂꯩ ꯃꯨꯠꯀꯅꯤ ꯈꯣꯠꯀꯅꯤ ꯍꯥꯟꯅ ꯄꯥꯎꯒꯁꯦ ꯑꯗꯨꯝ ꯄꯤꯌꯦ ꯈꯕꯔꯗ ꯍꯥꯞꯇꯅꯀꯣ ꯑꯗꯣ ꯍꯧꯖꯤꯛꯁꯤꯅ ꯀꯩꯗꯧꯔꯕꯅꯣ ꯈꯪꯗꯦ ꯅꯨꯡꯊꯤꯟ ꯅꯨꯡꯊꯤꯟ ꯁꯥꯡꯅ ꯁꯥꯡꯅ ꯃꯨꯠꯄꯤ ꯑꯃꯁꯨ ꯇꯧꯈꯠꯂꯛꯑꯦ
ꯎꯝ ꯑꯩꯈꯣꯏꯁꯨ ꯃꯩ ꯆꯥꯡ ꯅꯨꯡꯉꯥꯏꯇꯦꯌꯦ ꯃꯩꯁꯦ ꯇꯥꯕ꯭ꯔꯣ ꯃꯩꯁꯦ ꯆꯥꯡꯁꯦ ꯅꯨꯡꯉꯥꯏꯇꯦꯕ ꯅꯨꯡꯊꯤꯟ ꯑꯃꯨꯛ ꯃꯨꯠꯄꯤ ꯑꯍꯤꯡ ꯑꯃꯨꯛ ꯃꯨꯠꯄꯤ ꯇꯧꯋꯦꯕ
ꯎꯝ
ꯑꯗꯨꯅꯅꯦ ꯍꯧꯖꯤꯛꯇꯤ ꯐꯦꯟ ꯊꯥꯔꯒ ꯇꯨꯝꯗꯕꯁꯨ ꯂꯩꯉꯝꯗꯦꯗꯣ ꯐꯦꯟꯁꯦ ꯑꯗꯨꯝ ꯅꯣꯡꯉꯂ ꯄꯄꯗꯩ ꯊꯥꯗꯣꯏꯅꯦꯕꯀꯣ ꯑꯗꯨꯅꯅꯦ ꯃꯩꯁꯦ ꯍꯦꯛ ꯃꯨꯠꯈꯤꯕꯒꯅꯦ ꯄ꯭ꯔꯣ ꯑꯗꯨꯝ ꯆꯥꯛꯇꯣꯏꯕ ꯁꯥꯕꯩ ꯏꯁꯤꯡꯁꯨ ꯇꯥꯔꯨꯗ꯭ꯔꯦ ꯑꯃꯨꯛ ꯀꯩꯗꯧꯕ ꯄꯩꯁꯥ ꯊꯤꯕ ꯈꯣꯠꯄ ꯄꯩꯁꯥ ꯊꯤꯗ꯭ꯔꯒꯗꯤ ꯏꯁꯤꯡ ꯇꯥ ꯐꯗꯦ ꯌꯥꯝ ꯍꯥꯏꯅꯦ
ꯑꯣ ꯍꯥꯏꯌꯦ ꯑꯗꯨꯅꯦ ꯑꯩꯈꯣꯏꯔꯣꯝꯒꯤꯁꯨ ꯃꯩ ꯄꯥꯜꯂꯦ ꯍꯥꯏꯁꯦ ꯑꯗꯨ ꯊꯤꯕ ꯈꯣꯠꯄ ꯐꯕꯨꯗꯤ ꯐꯔꯦ ꯑꯃꯔꯣꯝꯗ ꯑꯗꯨꯃꯥꯏꯅ ꯊꯤꯔꯒꯀꯣ ꯀꯩꯅꯣ ꯇꯧꯖꯕꯁꯤꯅ
ꯑꯣ ꯄꯩꯁꯥ ꯑꯗꯨꯅ ꯇꯣꯇꯤ ꯄ꯭ꯔꯤꯄꯦꯠꯇꯣ ꯑꯁ ꯈꯪꯗꯦꯗ ꯃꯣꯏ ꯑꯗꯨꯏ ꯃꯇꯥꯡꯗ ꯄꯂꯞꯇꯒ ꯆꯦ ꯌꯥꯝ ꯊꯥꯅꯕꯅꯤ
ꯎꯝ ꯑꯦ ꯀꯂꯕ ꯍꯥꯏꯔꯒ ꯑꯩꯈꯣꯏ ꯀ꯭ꯂꯂꯕꯇ ꯆꯥꯎꯈꯠ ꯊꯧꯔꯠ ꯊꯧꯔꯥꯡ ꯌꯥꯝ ꯇꯧꯔꯦ ꯍꯟꯗꯛ
ꯎꯝ ꯀꯩꯀꯩ ꯇꯧꯔꯕ
ꯀꯩꯅꯣ ꯇꯧꯕꯤ ꯇꯧꯔꯤꯌꯦ ꯊꯥꯡꯖ ꯈꯨꯗꯤꯡ ꯊꯥꯡꯖꯒ ꯑꯅꯤꯁꯨꯨꯕ ꯅꯠꯇꯦ ꯑꯔꯣꯏꯕ ꯊꯥꯡꯖꯥ ꯑꯗꯩ ꯑꯔꯣꯏꯕ ꯅꯣꯡꯃꯥꯏꯖ ꯖꯤꯡ ꯅꯨꯃꯤꯠ ꯁꯨꯡꯕꯤꯁꯤꯡꯁꯦ ꯃꯣꯏ ꯀ꯭ꯂꯕꯀꯤ ꯅꯍꯥꯁꯤꯡꯁꯦ ꯃꯣꯏꯒꯤ ꯃꯦꯝꯕꯔꯁꯤꯡꯁꯦ ꯊꯣꯛꯂꯛꯑꯒ ꯀꯃꯨꯅꯤꯇꯤ ꯍꯣꯜꯗꯨꯗ ꯃꯌꯥꯝ ꯟꯇꯥꯗꯅ ꯊꯣꯛꯑꯀꯣ ꯐꯝꯃ ꯈꯣꯠꯂꯒ ꯋꯥ ꯂꯩꯀꯥꯏ ꯀꯩꯗꯧꯁꯤꯒꯦ ꯀꯃꯥꯏꯅ ꯇꯧꯁꯤꯒꯦꯅ ꯆꯥꯎꯈꯠ ꯊꯧꯔꯥꯡ ꯈꯟꯅꯕ ꯑꯗ ꯃꯌꯥꯝ ꯂꯩꯀꯥꯏꯒꯤ ꯃꯤꯁꯤꯡꯁꯤꯅꯁꯨ ꯃꯣꯏꯒꯤꯗꯨꯗꯀꯣ ꯄꯨꯛꯅꯤꯡ ꯊꯧꯒꯠꯄꯤꯕ ꯑꯣꯏꯅ ꯑꯉꯝꯕ ꯑꯉꯝꯕ ꯄꯩꯁꯥ ꯃꯇꯦꯡ ꯄꯥꯡꯕ ꯈꯔ ꯐꯟ ꯑꯣꯏꯅ ꯑꯗꯨꯃꯥꯏꯒ ꯇꯧꯋ ꯑꯗꯨꯏ ꯄꯩꯁꯥꯗꯨꯅ ꯃꯣꯏꯅ ꯀꯦꯃꯦꯔꯥꯒ ꯃꯌꯥꯝ ꯂꯩꯔꯒ ꯌꯥꯝ ꯊꯦꯠꯂꯦ ꯂꯝꯄꯥꯛꯁꯤꯗ ꯔꯥꯎꯅꯤ ꯊꯦꯠꯂꯤꯁꯦ ꯇꯧꯋꯦ ꯔꯥꯎ ꯍꯦꯛꯇ ꯊꯦꯠꯄꯅꯦ ꯎꯗꯕꯝꯇꯂ ꯑꯇꯦ
ꯑꯣ
ꯐꯔꯦ
ꯎꯝ ꯐꯩꯌꯦ ꯑꯗꯨꯕꯨꯗꯤ ꯍꯨꯔꯥꯟ ꯆꯤꯟꯊꯤ ꯇꯧ ꯇꯅꯕ ꯅꯤꯁꯥ ꯄꯁꯥ ꯆꯥꯗꯅꯕ ꯐꯩꯌꯦꯕ
ꯁ꯭ꯀꯨꯜꯒꯁꯦ ꯌꯥꯝ ꯌꯥꯝ ꯁꯥꯒꯠꯂꯦ ꯂꯩꯀꯥꯏꯒꯤ ꯁ꯭ꯀꯨꯜꯁꯦ ꯁꯤꯆꯦ ꯑꯩꯈꯣꯏꯒꯤ ꯑꯉꯥꯡꯁꯤꯡꯅꯦ ꯇꯝꯍꯟꯅꯤꯡꯉꯗꯤꯅꯦ ꯍꯥꯏꯔꯛꯑꯣ ꯐ꯭ꯔꯤꯗ ꯇꯝꯍꯟꯒꯦ ꯐ꯭ꯔꯤꯗ
ꯇꯝꯕ ꯌꯥꯕ꯭ꯔꯥ
ꯑꯦ ꯐ꯭ꯔꯤꯒꯤ ꯁ꯭ꯀꯨꯜ ꯅ ꯚꯃꯦꯟꯒꯤꯅꯦ ꯑꯥ ꯎꯝ ꯕꯤꯜꯗꯤꯡꯒꯁꯦ ꯌꯥꯝ ꯐꯖ ꯐꯖꯅ ꯁꯥꯔꯦ
ꯎꯝ ꯑꯣ ꯍꯣꯏ ꯍꯣꯏ ꯍꯥꯏꯔꯛꯀꯦ ꯑꯩꯈꯣꯏꯁꯨ ꯄꯩꯁꯥ ꯅꯨꯡꯁꯥꯗꯣ ꯐꯖꯅꯅꯦ ꯀꯩꯅꯣ ꯇꯧꯗꯕ ꯑꯕꯩꯅ ꯑꯗꯨꯒꯨꯝꯕꯗꯣ ꯈꯨꯗꯣꯡꯆꯥꯥꯕꯗꯣ ꯈꯔ ꯐꯪꯉꯗꯤꯅ ꯈꯜꯂꯤꯕ
ꯃꯥꯅꯦ ꯃꯥꯅꯦ ꯍꯧꯖꯤꯛꯀꯥꯟꯁꯦ ꯊꯕꯛ ꯏꯟꯈꯥꯡꯁꯦ ꯀꯔꯤ ꯀꯔꯤ ꯁꯤꯟꯐꯝ ꯅꯥꯏꯔꯤꯒꯦ ꯏꯆꯦ ꯍꯣꯏꯔꯣꯝꯗꯗꯤ
ꯑꯩꯈꯣꯏꯗꯤ ꯑꯗꯨꯝ ꯂꯧ ꯃꯇꯝꯗꯅ ꯂꯧ ꯆꯠ ꯄ ꯑꯗꯒꯤ ꯃꯇꯝ ꯂꯩꯇ꯭ꯔꯒꯅ ꯌꯨꯝꯗ ꯐꯤ ꯁꯥ ꯂꯣꯟꯁꯥ ꯑꯗꯨꯝ ꯇꯧꯋꯤ ꯑꯗꯨꯝ ꯇꯧꯅꯔꯤ ꯑꯩꯈꯣꯏꯗꯤ ꯑꯗꯨꯃꯥꯏꯅ
ꯎꯝ
ꯆꯠꯅꯕꯤ ꯑꯣꯏꯅ ꯅꯣꯏꯒꯤꯗꯤ ꯀꯩꯗꯧꯕ
ꯑꯩꯈꯣꯏꯁꯨ ꯑꯗꯨꯃꯥꯏ ꯃꯉꯥꯏ ꯑꯗ ꯍꯧꯖꯤꯛꯀꯥꯟꯒꯤ ꯕꯤꯖꯤꯅꯦꯁ ꯃꯆꯥ ꯃꯆꯥ ꯇꯧꯕꯤ ꯌꯥꯝ ꯇꯧꯋꯦ
ꯑꯥ
ꯏꯆꯥ ꯅꯨꯄꯥ ꯁꯤꯡꯊꯣꯛꯄ ꯑꯃꯁꯨ ꯇꯧꯔꯤꯌꯦ ꯅꯣꯏꯒꯤ ꯏꯟꯁꯇꯥꯒ꯭ꯔꯥꯝ ꯑꯗꯨꯗ ꯊꯥꯒꯠꯂꯦ ꯄꯣꯠꯁꯤꯡꯗꯣ ꯊꯥꯒꯠꯂꯦꯀꯣ ꯃꯥꯏ ꯄꯣꯠꯆꯩꯁꯤꯡꯗꯣ ꯃꯌꯥꯝꯅ ꯑꯄꯥꯝ ꯑꯄꯥꯝꯕꯁꯦ ꯑꯣꯟꯂꯥꯏꯟꯗꯒꯤ ꯈꯜꯂꯦꯌꯦ ꯐꯣꯟꯗꯒꯤ ꯑꯗꯨꯒ ꯃꯌꯨꯝ ꯃꯌꯨꯝꯗꯁꯨ ꯗꯤꯂꯤꯚꯔꯤ ꯆꯠꯂꯦꯌꯦ ꯑꯗꯨꯏ ꯊꯕꯛꯇꯣ ꯀꯟꯅ ꯇꯧꯔꯤꯌꯦ
ꯑꯣ ꯑꯣ ꯑꯣ ꯐꯩ ꯐꯩ
ꯏꯆꯦꯍꯣꯏ ꯐꯣꯟ ꯄꯥꯏꯕꯗꯒ ꯊꯦꯡꯅꯗ꯭ꯔꯣ
ꯑꯣ ꯊꯦꯡꯅꯩꯌꯦ ꯑꯗꯨꯃꯥꯏꯅꯒ ꯍꯥꯏꯌꯦ ꯊꯦꯡꯅꯩꯌꯦ ꯊꯦꯡꯅꯕꯕꯨꯗꯤ
ꯑꯃ ꯇꯧꯁꯤꯔ ꯈꯜꯂꯤꯅꯤꯅꯦ ꯑꯗꯥꯏꯅ
ꯑꯣ ꯌꯨꯝꯗ ꯁꯅꯗꯤ ꯁꯣꯛꯄꯨꯗꯤ ꯑꯣ ꯀꯩꯗꯧꯒꯦ ꯈꯜꯂꯤꯕ
ꯑꯁ ꯑꯩꯁꯨ ꯇꯦꯛ ꯇꯦꯛ ꯏꯆꯦ ꯍꯣꯏꯗꯩꯕꯨ ꯈꯔ ꯂꯧ ꯌꯥꯏꯅꯦ ꯐꯤ ꯐꯅꯦꯛ ꯐꯤꯔꯣꯜ ꯈꯔ ꯊꯥꯒꯠꯂꯒ ꯀꯔꯕꯥꯔ ꯇꯧꯁꯤꯔꯅ ꯑ ꯑꯦ ꯏꯆꯦꯍꯣꯏ ꯐꯤꯔꯣꯜ ꯁꯥꯏ ꯍꯥꯏꯕ ꯍꯥꯏꯕꯅꯤꯅ ꯁꯨꯃꯥꯏꯅ ꯇꯧꯔꯣ ꯏꯆꯦꯍꯣꯏ ꯑꯗꯨꯋꯥꯏꯗꯣ ꯑꯗꯨꯝ ꯁꯥꯕ ꯈꯔ ꯂꯩꯕꯗꯣ ꯏꯆꯦꯍꯣꯏꯅ ꯈꯔ ꯈꯣꯝꯕꯤꯔꯝꯃꯣ ꯅꯣꯡꯃ ꯑꯩ ꯑꯗꯨꯝ ꯂꯥꯛꯀꯦ ꯑꯗꯨꯒ ꯃꯃꯟꯗꯣ ꯈꯔ ꯉꯥꯡꯅꯔꯒꯀꯣ ꯇꯥꯊꯣꯛ ꯇꯥꯁꯤꯟ ꯍꯦꯛ ꯌꯦꯡꯅꯔꯒ ꯑꯩꯅ ꯄꯨꯜꯂꯞ ꯄꯨꯜꯂꯞ ꯍꯣꯜꯁꯦꯜ ꯑꯣꯏꯅ ꯂꯧꯔꯒꯦ ꯑꯗꯨꯒ ꯑꯩꯅ ꯁꯣꯝꯗ ꯊꯥꯔꯦ ꯑꯗꯨ ꯏꯆꯦꯅ ꯈꯪꯅ ꯆꯥꯟꯅꯕꯁꯤꯡꯗꯣ ꯋꯥꯔꯤꯗꯣ ꯍꯥꯏꯐꯦꯠ
ꯁꯥꯔꯒ ꯂꯧꯊꯕꯗ ꯑꯗꯨ ꯌꯥꯏꯗꯅꯀꯣ ꯑꯩꯈꯣꯏꯗꯒꯤ ꯂꯧꯊꯔꯒ ꯅꯪꯅ ꯑꯗꯨꯝ ꯀꯩꯅꯣꯗ ꯃꯈꯥ ꯆꯠꯊꯕ ꯌꯥꯏꯌꯦꯕ
ꯎꯝ ꯑꯗꯨꯃꯥꯏꯅ ꯇꯧꯔꯁꯤ
ꯎꯝ ꯑꯗꯨꯝ ꯑꯍꯜ ꯂꯃꯟꯈꯩꯗꯤ ꯌꯨꯝꯗ ꯑꯗꯨꯝ ꯂꯩꯔꯒ ꯀꯩꯁꯨꯝ ꯇꯧꯗꯦ
ꯃꯣꯏ ꯀꯩꯁꯨ ꯇꯧꯗꯦ ꯑꯩꯈꯣꯏꯒꯤ ꯑꯩꯈꯣꯏ ꯏꯅꯦꯝꯕꯣꯛꯇꯨꯗꯤ ꯀꯩꯅꯣ ꯇꯧꯋꯦ ꯃꯁꯥꯗꯣ ꯈꯔ ꯈꯤꯇꯪꯗꯤ ꯅꯍꯥ ꯑꯣꯏꯖꯔꯤꯕꯅꯤꯅ ꯑꯩꯒꯤ ꯃꯨꯀꯥ ꯆꯤꯡꯕꯗꯣ ꯂꯪ ꯑꯗꯨꯝꯕꯒꯗꯣ ꯈꯔ ꯆꯤꯡ ꯀꯦꯖꯤꯗ ꯌꯥꯝ ꯌꯥꯝ ꯄꯤꯕ ꯃꯥꯜꯂꯦ ꯑꯗꯨꯁꯨ
ꯄꯤꯕꯅꯦ ꯄꯤꯕꯅꯦ ꯑꯣ ꯃꯨꯀꯥꯒꯤꯁꯨ ꯁꯥꯏ ꯁꯥꯕꯕꯨꯗꯤ ꯌꯥꯝ ꯇꯥꯡꯉꯤꯗ ꯃꯨꯒꯥꯒ
ꯑꯗꯨꯗꯤ ꯂꯪꯗꯣ ꯀꯩꯅꯣ ꯇꯧꯅꯦ ꯑ ꯄꯥꯝꯃꯁꯨ ꯑꯗꯨꯝ ꯍꯥꯏꯔꯛꯑꯣ ꯏꯅꯦꯝꯕꯣꯛꯀꯤꯁꯦ ꯃꯥꯏꯁ ꯊꯥꯏꯌꯦꯕ ꯐꯤꯁꯥꯕꯤꯗ ꯑꯗꯒꯤ ꯀꯩꯅꯣ ꯇꯧꯅꯅꯕ
ꯆꯤꯡꯉꯦꯕ ꯑꯣ ꯐꯩ ꯐꯩ ꯑꯩꯈꯣꯏ ꯕꯣꯛꯇꯤ ꯑꯗꯨꯝ ꯂꯩꯔꯦ
ꯁꯥꯁꯨ ꯑꯗꯨꯝ ꯂꯩꯔꯦ ꯋꯥꯛꯀꯤꯡ ꯈꯔ ꯆꯠꯂꯤ ꯅꯨꯃꯤꯗꯥꯡ ꯋꯥꯏꯔꯝ ꯆꯥ ꯊꯛꯄ ꯆꯠꯂꯤ ꯃꯁꯨꯡ ꯃꯃꯥꯟꯅꯕ ꯈꯔꯗꯨꯒꯀꯣ ꯑꯗꯨꯒ ꯑꯗꯨꯝ ꯀꯩꯅꯣ ꯇꯧꯋꯦ ꯑꯗꯨꯝ ꯂꯩ ꯍꯥꯏ ꯇꯔꯦ ꯃꯣꯏꯒꯤ ꯃꯇꯝ ꯂꯦꯟꯕꯈꯩ
ꯍꯣꯏꯗ ꯀꯔꯤ ꯇꯧꯗꯣꯏꯅꯣ ꯑꯍꯜ ꯑꯣꯏꯔ ꯑꯗꯨꯗ ꯍꯧꯖꯤꯛꯐꯥꯎ ꯑꯩꯈꯣꯏꯐꯥꯎ ꯇꯧꯐꯝ ꯂꯩꯇꯦ ꯃꯣꯏꯗꯤ ꯄꯣꯊꯥꯔꯒ ꯑꯗꯨꯝ ꯂꯩꯕꯅ ꯐꯔꯅꯤ
ꯎꯝ
ꯉꯝꯃꯤꯉꯥꯏ ꯇꯧꯔꯤꯉꯥꯏꯗꯨꯅ ꯑꯦꯝꯄꯈꯣꯏꯅ ꯇꯥꯜꯍꯧꯔꯤꯗꯣ ꯐꯔꯕꯅꯦ
ꯃꯥꯅꯦ ꯃꯥꯅꯦ ꯍꯧꯖꯤꯛꯀꯥꯟꯁꯦ ꯍꯔꯥꯎ ꯀꯨꯝꯍꯩꯁꯨ ꯀꯥꯡ ꯅꯛꯁꯜꯂꯛꯑꯦ
ꯆꯝꯒꯁꯨ ꯌꯥꯝ ꯄꯥꯜꯂꯦ
ꯎꯝ
ꯆꯥꯅꯤꯡꯉꯗꯤ ꯍꯦꯛꯄ ꯂꯥꯛꯑꯣ ꯅꯨꯃ
ꯑꯣ ꯅꯣꯏꯒꯤ ꯑꯦꯟꯖꯥꯝ ꯊꯥꯕ꯭ꯔꯣ
ꯎꯝ ꯌꯥꯝ ꯄꯥꯜꯂꯦ ꯆꯥꯕꯤꯅꯕ ꯂꯩꯇꯗꯅꯀꯣ
ꯑꯥ
ꯀꯦꯟꯅ ꯎꯆꯦꯛꯅ ꯆꯤꯛ ꯆꯤꯛꯇꯅ ꯃꯥꯡꯉꯦ
ꯑꯣ ꯍꯣꯏ ꯍꯣꯏ ꯂꯥꯛꯀꯦ ꯅꯣꯏ ꯍꯤꯡꯒꯣꯜꯗꯤ ꯀꯌꯥꯝ ꯆꯥꯎꯕ
ꯌꯥꯝ ꯄꯥꯛꯆꯥꯎ ꯆꯥꯎꯗꯦꯗ ꯃꯌꯥꯏ ꯋꯥꯏꯔ ꯑꯗꯨꯝ ꯈꯔ ꯁꯨꯃꯥꯡ ꯑꯃ ꯀꯩ ꯃꯥ ꯇꯧꯔꯒ ꯑꯗꯨꯝ ꯂꯩ
ꯎꯝ
ꯍꯣꯏꯗꯣ ꯀꯩꯅꯣ ꯇꯧꯔꯣ ꯑ ꯀꯣꯟ ꯑꯃꯨꯛ ꯁꯥꯟꯅꯔꯁꯦ ꯑꯩ ꯑꯗꯣ ꯊꯝꯃꯒꯦ ꯉꯁꯤꯒꯤꯗꯤ ꯎꯝ ꯍꯣꯏ ꯍꯣꯏ
ꯎꯝ